ꯍꯦꯜꯂꯣ
ꯍꯜꯂꯣ
ꯇꯥꯕ꯭ꯔꯣ
ꯇꯔꯔꯕꯣ
ꯍꯜꯂꯣ ꯇꯥꯔꯦ ꯇꯥꯔꯦ
ꯍꯜꯂꯣ ꯇꯔ ꯑ ꯇꯔꯦ ꯆꯔꯦ
ꯀꯔꯤ ꯌꯦꯟꯁꯥꯡ ꯆꯥꯕꯅꯣ ꯁꯥꯠ ꯌꯥꯌꯥ
ꯇꯥꯗꯔꯤ ꯑꯥ ꯖꯥꯡꯁꯨ ꯈꯟꯗꯦ
ꯍ ꯂꯩꯅ
ꯇꯤꯟ ꯊ ꯍꯎꯒꯅꯦ ꯑꯩ ꯁꯤ ꯀꯔꯋꯥꯁ ꯇ ꯂꯩꯕ
ꯍꯂꯣꯡꯗꯦꯅꯦ
ꯍꯥ ꯎꯝ
ꯇꯧꯔꯤꯅꯣ
ꯅꯣꯏ ꯏꯗꯤ ꯀꯔꯤ ꯆꯥꯒꯦ ꯀꯔꯤ ꯀꯔꯤ ꯊꯣꯡꯒꯦ
ꯍꯋꯥꯏ ꯈꯥꯃꯦꯟ ꯀꯩꯀꯥ ꯂꯣꯏ ꯏꯔꯣꯝꯕ ꯃꯤꯛꯁ ꯇꯧꯔꯦ ꯀ ꯍꯥ
ꯀꯔꯤ ꯍꯥꯏꯅꯣ
ꯑꯠꯇ ꯀꯥꯔꯋꯥꯁꯀꯤꯗ ꯐꯝꯃꯤꯕ꯭ꯔꯣꯕ
ꯀꯩ ꯍꯥꯏꯩꯅꯣ ꯐꯖꯅ ꯇꯥꯗ꯭ꯔꯦ
ꯀꯋꯥꯁꯤꯗꯄꯟ ꯃꯤꯔꯍꯔ
ꯎꯝ
ꯇ꯭ꯔꯣ
ꯐꯝꯃꯤ ꯃꯣꯏ ꯒꯦꯝ ꯁꯥꯟꯅꯔꯤꯦ ꯎꯝ ꯌꯥꯗ꯭ꯔꯣ
ꯏꯗꯤ ꯂꯩꯕ꯭ꯔꯣ
ꯍꯜꯂꯣ ꯑꯥ
ꯅꯗꯤꯝ ꯂꯩꯕ꯭ꯔꯣ ꯍꯥ
ꯅꯅꯥꯗꯤꯝ ꯂꯥꯛꯇꯦ ꯊꯣꯛꯂꯛꯇ꯭ꯔꯤꯛꯇ ꯇ꯭ꯔꯦ
ꯀꯅꯣ ꯀꯣ ꯃꯤꯅꯠ ꯇꯔꯥ ꯌꯧꯗ꯭ꯔꯤ ꯐꯥꯎꯕ ꯍꯣꯏ ꯇꯔꯦꯕ ꯐꯣꯟꯗꯨ ꯀꯛꯀꯅꯣꯧꯕ ꯃꯤꯅꯠ ꯇꯔꯥ ꯐꯥꯗ꯭ꯔꯤ ꯐꯥꯎꯕ
ꯍ ꯍꯣꯏ
ꯇꯕꯔꯁꯦ ꯑꯩ ꯇꯥꯂꯞꯂ ꯑꯩ ꯉꯝꯒꯗ꯭ꯔꯣ
ꯍꯥ ꯀꯖꯦ ꯅꯗ ꯁꯤꯤꯈꯤ ꯄꯥꯏꯗꯦ
ꯉꯁꯤꯗꯤꯕ ꯂꯩꯔꯝꯃꯣꯏꯦ
ꯂꯩ ꯄꯨꯡ ꯔꯣ ꯃꯈ ꯃꯈꯥꯏꯗ
ꯀ ꯀꯩꯅ ꯀ
ꯐ꯭ꯔꯥꯟꯁꯀ ꯁꯦꯅꯤꯀꯜꯒꯥꯔꯣ ꯀꯅꯥꯝ ꯂꯩꯏꯕꯅꯦ
ꯍꯌꯦꯡꯗꯤ ꯄꯣꯔꯇꯨꯒꯜ ꯂꯩꯕꯅꯦ ꯍꯌꯦꯡ ꯗꯦ ꯁꯚꯦꯟꯇꯤꯟ ꯅꯠꯇ꯭ꯔꯣ ꯎꯝ ꯍꯌꯦꯡꯕꯨꯗꯤ ꯃꯤꯁ ꯌꯦꯡꯒꯗꯅꯦ
ꯎꯝ ꯊꯣꯛꯂꯦꯅꯗꯤ
ꯊꯕꯛꯀꯪꯗ ꯄꯨꯀꯪꯕꯗꯣ ꯎ ꯍ ꯃꯥꯔꯤ ꯉꯁꯤꯗꯤ ꯐꯤꯐꯇꯤ ꯄꯥꯔꯁꯦꯟꯒ ꯗꯇꯥꯒ ꯌꯨꯁ ꯇꯧꯈ꯭ꯔꯦ
ꯅꯪꯕꯨꯩꯗꯤ ꯇꯧꯗꯕ꯭ꯔꯥ ꯑꯩꯁꯦ ꯅꯨꯡꯉꯥꯏꯇꯦ
ꯈ ꯑꯦ ꯅꯗꯈꯣꯏꯗꯤ ꯊꯕ ꯆꯤꯟꯕꯅꯤꯅ ꯐꯤꯐꯇꯤ ꯍꯥꯏꯗꯤ ꯊꯕꯛ ꯂꯩꯇ ꯃꯤ ꯅꯠꯇ ꯗꯥꯇꯥ ꯂꯣꯏꯁꯤꯟꯕꯩ ꯋꯥꯅꯤ ꯑꯩꯈꯣꯏꯗꯗꯤ ꯗꯥꯇꯥꯗꯨ ꯈꯦꯠꯅꯅꯤꯡꯉꯥꯏ ꯂꯩꯕ ꯅꯠꯇꯦꯅꯦ ꯅꯦꯠꯀꯤ ꯃꯊꯧ ꯍꯥꯏꯕꯨ ꯑꯩꯈꯣꯏ ꯊꯕꯛ ꯈꯔ ꯆꯤꯟꯕ ꯑꯩꯈꯣꯏꯗꯗꯤ ꯑꯗꯨꯃꯥꯏ ꯗꯔꯀꯥꯔ ꯑꯣꯏꯕ ꯅꯠꯇꯅꯤ ꯍꯧꯖꯤꯛꯄꯣꯖꯥꯛ ꯂꯣꯏꯗ꯭ ꯐꯥꯎꯕ ꯍꯧꯖꯤꯛ ꯃ ꯆꯥꯂꯨꯔꯇꯕ꯭ꯔꯣ
ꯆꯥꯛꯇꯤ ꯂꯣꯏꯔꯝꯃꯅꯤ ꯑꯩꯈꯣꯏ ꯁꯣꯝꯗ ꯉꯁꯥꯏ ꯊꯣꯛꯂꯛꯄꯗꯒꯤꯩ ꯆꯪꯗ꯭ꯔꯦ ꯁꯣꯝꯗ ꯊꯣꯛꯂꯛꯄꯗꯒꯤꯩ ꯆꯪꯗ꯭ꯔꯦꯕ ꯑꯩꯅ ꯒꯦꯝꯒꯤꯗ ꯀꯩꯅꯣ ꯇꯧꯕꯁꯦ ꯑꯩꯈꯣꯏꯒꯤ ꯦꯝꯒꯤꯗꯒ ꯔꯤꯐ꯭ꯔꯦꯁ ꯇꯧꯅꯕ ꯊꯣꯛꯍꯟꯕꯗꯣ
ꯎꯝ
ꯒꯦꯝ ꯑꯣꯞꯇꯤꯃꯥꯏꯖꯔ ꯔꯤꯐꯦꯁ ꯀꯩꯀꯩ ꯇꯧꯅꯕ ꯊꯣꯛꯍꯟꯕꯗꯣ ꯑꯗꯨ ꯍꯥꯟꯅ ꯌꯥꯔꯝꯕꯅꯦꯕ ꯑꯗꯨ ꯑꯩꯒꯤꯗ ꯊꯣꯛꯂꯛꯈꯤꯗ꯭ꯔꯦꯕ ꯑꯞꯗꯦꯠ ꯇꯧꯔꯨꯕꯗꯒꯤ ꯒꯦꯝ ꯀꯩꯅꯣꯁꯦ
ꯀꯔꯤꯒꯤ
ꯍꯧꯖꯤꯛꯀꯤꯗꯨꯗ ꯀꯩꯅꯣ ꯃꯣꯕꯥꯏꯜ ꯆꯦꯟꯅꯕ ꯑꯗꯨꯗꯒꯤ ꯁꯦꯡꯒ ꯇꯧꯔꯝꯕ ꯑꯩꯁꯤ ꯚꯤꯗꯤꯑꯣ ꯊꯥꯒꯠꯂꯛꯄꯗꯨꯗꯤ ꯊꯣꯛꯍꯜꯂꯦꯕꯀꯣ ꯑꯗꯨꯗꯤꯄ ꯊꯣꯛꯄ ꯌꯥꯗꯕꯅꯤ ꯐꯣꯟꯁꯦ ꯁꯥꯒꯠꯂꯒ ꯂꯦꯛ ꯆꯠꯄ ꯈꯣꯠꯄꯗ ꯇꯧꯋꯦꯅ ꯁꯦꯝꯒꯦꯅ ꯇꯧꯔꯝꯕꯅꯦ
ꯎꯝ ꯁꯤꯒꯤ ꯁꯤ ꯂꯥꯎ ꯊꯥꯕꯁꯨ ꯌꯥꯗꯅꯦ
ꯌꯥꯗ ꯑꯗꯨꯅꯤ
ꯂꯥꯎ ꯊꯥꯕ ꯌꯥꯔꯣꯏ ꯂꯥꯎ ꯀꯩꯅꯣ ꯂꯥꯎ ꯊꯥꯕ ꯌꯥꯔꯣꯏꯅꯦ ꯅꯥꯀꯣꯡ ꯍꯣꯏ ꯋꯥꯕꯅꯦ ꯊ ꯑ ꯁꯣꯝꯗꯔꯤ ꯁꯣꯁꯟ ꯇꯂ ꯂꯩ
ꯃꯤ ꯇꯔꯥ ꯋꯥꯔꯤꯦ ꯑꯗꯨ ꯀꯣꯏ ꯍꯥꯥ ꯅꯪꯒꯤꯅꯦ ꯆꯠꯄꯤꯔꯥ ꯑꯩꯒꯤ ꯆꯠꯄꯤꯔꯑ ꯇꯧꯔꯤ ꯍꯜꯂꯣ
ꯑꯒ
ꯅꯪꯒꯤ ꯆꯠꯄ ꯃꯥꯜꯂꯦ
ꯑꯩꯒꯤ ꯆꯄ ꯑꯣꯏꯔꯕꯅꯦ ꯅꯪꯅ ꯍꯥꯟ ꯂꯣꯏ ꯇꯥꯏꯌꯦꯕ ꯃꯅ ꯍꯥꯏ ꯂꯣꯏ ꯂ ꯑꯩ ꯑꯩꯒꯤ ꯆꯠꯄ ꯑꯣꯏꯔꯝꯅꯦꯕ
ꯅꯪꯒꯤ ꯆꯠꯄꯒꯤ ꯃꯥꯜꯂꯤ ꯃꯔꯛ ꯃꯔꯛꯇ ꯀꯩꯅꯣ ꯇꯧꯋꯂꯨ
ꯌꯁ ꯇꯧꯕꯟ
ꯁꯣꯝ ꯂꯥꯏꯔꯕ
ꯃꯩꯁꯥ ꯐꯔꯨꯛꯀ ꯍꯥꯏꯒꯠꯂ ꯍꯥ
ꯃꯦꯁꯥ ꯐꯔꯨꯛꯥ ꯃꯁꯥ ꯐꯔꯨꯛ ꯁꯤꯀ
ꯃ ꯁꯥꯥꯞ ꯐꯔꯣ ꯑꯣꯏꯣꯏ ꯅꯥꯝꯒꯤꯗꯨꯅ ꯗꯗꯥ ꯐ꯭ꯔꯨꯞ ꯑ ꯣ ꯀꯩꯅꯣꯒꯤ ꯊꯣꯡꯡꯂꯥꯎꯕꯤꯗ ꯂꯣꯏꯁꯤꯜꯂꯛꯄꯅꯦ ꯏꯃꯥꯒꯤ ꯃꯧꯔꯤꯁꯦ
ꯃꯐꯇꯅ ꯀꯥꯏ ꯆꯗ ꯇꯧꯔꯤ ꯐ ꯃꯅꯤ ꯤꯅꯦ ꯀꯥꯏꯗꯇ ꯇꯧꯔꯤ ꯋꯥ ꯃꯅꯤ
ꯅꯦ ꯁꯤꯁꯤ ꯀꯣꯜꯒꯤꯁꯤ ꯂꯣꯏꯔꯒꯅꯦ ꯑꯇꯣꯞꯄ ꯇꯞꯄ ꯂꯣꯏꯅ ꯂꯥꯛꯍꯜꯂꯒꯦ ꯑ ꯑꯥ ꯑ ꯑꯣꯏ ꯊꯠ
ꯑꯩꯒꯤ ꯇꯥꯛꯁꯤꯗꯤ ꯏꯡꯉꯣ ꯌꯥꯝꯗ꯭ꯔꯕꯗ ꯃꯤ ꯃꯉꯥꯗ ꯀ ꯇ ꯀ ꯍꯥꯏꯔꯤ ꯃꯣ
ꯍꯥꯏꯕꯅꯦ ꯍꯥꯏꯕꯅꯦ ꯑꯩꯁꯨ ꯅꯪꯉꯣꯟ ꯇꯧꯔꯤꯁꯤꯗꯅꯤ ꯅꯍꯥꯟ ꯑꯅꯤ ꯑꯍꯨꯝ ꯑꯝꯒ ꯇꯧꯕꯒ ꯑꯩ ꯇꯧꯗꯦꯕ ꯑꯩꯁꯨ ꯎꯝ
ꯁꯤꯁꯤ ꯍꯧꯖꯤꯛ ꯑꯗꯨꯝ ꯄꯩꯁꯥ ꯑꯗꯨꯝ ꯆꯪꯉꯛꯄ ꯑꯗꯨꯝ ꯀꯩꯅꯣ ꯇꯧꯔꯗ꯭ꯔꯣ ꯍꯥꯏꯁꯤ
ꯑꯗꯨꯅ ꯑꯩꯁꯨ ꯇꯧꯗꯦ ꯁꯤꯒꯤ ꯈꯪꯒꯅꯤ ꯀꯌꯥꯝ ꯐꯪꯕꯅꯣ ꯑꯗꯨꯁꯨ ꯈꯪꯒꯅꯤꯗꯅ
ꯋꯥꯔꯤ ꯌꯥꯝꯅ ꯇꯥꯔ ꯀꯥ ꯈꯥꯗ ꯃꯤꯗ
ꯍꯥ
ꯑꯊꯤ ꯑꯣꯏꯔꯝ ꯇꯥ ꯀ ꯀꯗꯝꯅꯦꯕ ꯋꯥꯊꯤ ꯋꯥꯔꯤ ꯑꯃ ꯇꯥꯔꯗꯤ ꯀꯛꯈ꯭ꯔꯗꯕꯅꯦꯕ
ꯒ꯭ꯔꯦꯖꯨꯑꯦꯁꯟ ꯂꯣꯏꯔꯗꯤ ꯕꯤ ꯑꯥꯔ ꯑꯝꯕꯦꯗꯀꯔꯒꯤꯗ ꯊꯥꯎꯧꯕ ꯌꯥꯕꯅꯤꯅ ꯑꯩꯈꯣꯏꯗꯃꯛꯇ ꯑꯗꯨ
ꯏꯁꯤ ꯁꯤꯁ ꯃꯌꯥꯡ
ꯑꯣꯏꯣꯏ ꯊꯥ ꯍꯥꯏ ꯀꯅꯣ
ꯊꯤꯕꯤ ꯌꯥꯅꯤ ꯃꯌꯥꯡ ꯆ ꯂꯩꯔꯅꯤꯄꯤ ꯁꯣꯏꯅꯤ ꯀꯥꯏꯥꯏ
ꯑꯩꯣꯏ ꯀꯥꯔꯤꯅꯦ
ꯃꯤꯅ ꯇꯔꯥ ꯐꯥꯗꯤ ꯀꯛꯑꯣꯅ ꯍꯥꯏꯕ꯭ꯔ ꯃꯥ ꯏꯟꯁꯇ꯭ꯔꯛꯁꯟ ꯃꯌꯥꯝ ꯄꯤꯅꯦ ꯄꯥꯔꯝꯗ꯭ꯔꯦ
ꯐꯀ ꯑꯣꯗꯔ
ꯑꯩꯅ ꯀꯣꯜ ꯇꯧ ꯍꯥꯏꯕꯅꯦ ꯑꯗꯨ ꯅꯪꯅ ꯀꯣꯜ ꯇꯧ ꯀꯣꯔꯤꯁꯦ ꯑꯩꯉꯣꯟꯗꯗꯤ ꯀꯥꯟꯅꯒꯗ꯭ꯔꯣ
ꯌꯨꯝꯗ ꯂꯩꯔꯤꯗꯤ ꯅꯦꯠꯋꯥꯥꯛꯀꯁꯨ ꯌꯥꯏ ꯌꯥꯠꯇꯦꯕ ꯈꯪꯝꯕ꯭ꯔꯥ
ꯍꯥ ꯇꯥꯎꯗ꯭ꯔꯣ
ꯌꯃꯗꯂ ꯏꯔꯗꯅꯦ ꯀꯁꯣ ꯌꯥꯗ ꯄꯠ ꯄꯠ ꯇꯠꯇꯅ ꯏꯃꯥꯟꯅꯕꯅ ꯅꯍꯥꯟ ꯋꯥꯔꯤ ꯁꯥꯟꯅꯕ
ꯑꯗꯨꯗꯣ
ꯑꯝꯇ ꯇꯥꯟꯅꯗ ꯔꯕꯥꯅꯤꯁꯤ ꯎꯝ ꯎꯝ
ꯑꯩꯅ ꯀꯣꯜ ꯇꯧ ꯍꯥꯏꯕꯅꯦꯕ ꯅꯪꯉꯣꯟꯗ ꯑꯗꯨ ꯅꯪꯅ ꯀꯣꯜ ꯇꯧꯔꯁꯨ ꯑꯗꯨꯝ ꯌꯥꯒꯗ꯭ꯔꯕ
ꯌꯥꯏ ꯑꯦꯕ ꯑꯗꯨ ꯅꯪꯅꯁꯨ ꯑꯃꯨꯛ ꯇꯧꯕ ꯌꯥꯏ ꯄꯉꯗ ꯅꯪ ꯅꯁꯨꯅꯦ
ꯎꯝ
ꯑꯩꯉꯣꯟꯗ ꯇꯧꯕ ꯌꯥꯏ ꯑꯗꯨ ꯅꯠꯇ꯭ꯔꯒꯅ ꯃꯤ ꯑꯇꯣꯞꯄ ꯑꯝꯗ ꯇꯧꯕ ꯌꯥꯏꯑꯕ ꯔꯦꯖꯤꯁꯇꯥꯔ ꯇꯧꯕ ꯃꯤ ꯑꯃꯗ ꯔꯦꯖꯤꯁꯇꯥꯔ ꯇꯧꯗꯕ ꯃꯁꯦꯟꯗ ꯇꯧꯕꯗꯤ ꯌꯥꯗꯦ ꯔꯦꯖꯤꯁꯇꯥꯔ ꯇꯧꯕ ꯃꯤ ꯑꯃꯗ ꯇꯧꯕ ꯌꯥꯏ
ꯑꯣ
ꯄꯨꯛꯁꯤ ꯁꯨꯝ ꯅꫭꯏꯈꯠꯂꯛꯑꯦ ꯅꯥꯕꯥ ꯊꯣꯟꯗꯣꯜꯂꯦ
ꯍꯥ
ꯑ ꯅꯪ ꯆꯪꯈꯤꯔꯣꯏꯗ꯭ꯔꯣ ꯍꯥ ꯂꯤ
ꯇꯔꯥ ꯐꯥꯕꯒꯁꯤ ꯒꯥꯔꯤꯒ ꯊꯣꯛꯂꯛꯄꯅꯦ ꯊꯧꯖꯤꯜꯂꯛꯑꯒ ꯆꯪꯉ ꯗꯝꯅꯤ
ꯀꯅꯥ ꯒ ꯒꯔꯤ ꯒ
ꯏꯒ ꯒꯥꯔꯤꯗ ꯊꯣꯛꯂꯛꯄꯅꯦ ꯁꯨ
ꯑꯣ ꯑꯗꯨꯒ ꯅꯣꯏ ꯑꯣꯐꯤꯁ ꯀꯨꯝ ꯑꯣ ꯅꯣꯏ ꯑꯣꯐꯤꯁꯀꯨꯝ ꯑꯣꯏꯔꯦꯕ ꯑꯗꯨꯋꯥꯏꯗꯣ
ꯆꯪꯉꯗꯝꯅꯦꯕ ꯑꯗꯨꯝ ꯒꯥꯔꯤ ꯊꯥꯎꯖꯜ ꯂꯒ ꯑꯗꯨꯝ
ꯀꯣꯏꯆꯠ ꯇꯠ ꯇꯅ ꯂꯩꯒꯗ꯭ꯔꯕ ꯅꯣꯏꯁꯦ
ꯍꯌꯦꯡ ꯑꯦꯛꯖꯥꯝꯁꯨ ꯊꯣꯛꯣꯛꯄꯅꯤꯅ ꯀꯨꯏꯅ ꯌꯦꯡꯕꯁꯨ ꯌꯥꯔꯣꯏ
ꯍꯌꯦꯡ ꯊꫭꯛꯕ꯭ꯔꯣ
ꯎꯝ
ꯁ ꯅꯪ ꯗꯥꯁꯨ ꯍꯌꯦꯡ ꯍꯪꯆꯤꯠ ꯁꯇꯔꯗꯦꯅ ꯍꫭꯏꯅ ꯊ꯭ꯔꯁꯗꯦꯒ ꯐ꯭ꯔꯥꯏꯗꯦꯒ ꯊ꯭ꯔꯁꯗꯦꯗꯩ ꯍꯧꯔꯒ ꯁꯥꯔꯚꯦ ꯑꯃ ꯆꯠꯀꯗꯝꯅꯤ ꯏꯁꯇ꯭ꯔꯤꯠ ꯚꯦꯟꯗꯔ ꯐꯝꯕ ꯁꯤꯡꯒꯤ ꯀꯩꯅꯣ ꯑꯃ ꯏꯁꯇ꯭ꯔꯤꯠ ꯚꯦꯟꯗꯔ ꯐꯝꯕ ꯃꯤ ꯑꯃꯗ ꯂꯨꯄꯥ ꯆꯥꯝ ꯆꯥꯝ ꯍꯥ
ꯒꯥꯔꯤꯗ
ꯒꯥꯔꯤ ꯏꯃꯥꯟꯅꯕꯩ ꯆꯠꯇꯣꯏꯃꯦꯍꯦ ꯑꯩ ꯒꯥꯔꯤꯗ ꯆꯠꯂꯣꯏ ꯀꯔꯤ ꯇꯧꯕꯒꯤ
ꯏꯔꯥꯏ ꯍꯌꯦꯡ ꯍꯌꯦꯡꯒ ꯏꯔꯥꯏꯒ ꯊꯣꯛꯑꯒ ꯂꯣꯏꯔꯦꯕ ꯑꯗꯨꯏꯅꯤꯗ ꯑꯩꯅ ꯍꯪꯉꯛꯏꯁꯦ ꯏꯔꯥꯏ ꯅꯨꯃꯤꯠꯇ ꯆꯠꯂ ꯐꯔꯛ ꯇꯥꯅꯤꯗꯥ ꯅꯪꯅ
ꯇꯩ ꯐꯔꯛ ꯇꯥꯅꯦꯅ ꯑꯀꯪꯕ ꯃ ꯃꯇꯝ ꯂꯩꯕ ꯅꯠꯇꯦꯗ
ꯀꯩꯅꯣ ꯏꯁꯇ꯭ꯔꯤꯠ ꯚꯦꯟꯗꯔ ꯐꯝꯕꯗꯩ ꯆꯥꯝ ꯆꯥꯝ ꯂꯧꯈꯠꯇꯣꯔꯤꯕꯥ